ꯇꯥꯕ꯭ꯔꫭ
ꯇꯥꯌꯦ ꯇꯥꯌꯦ ꯀꯩꯗꯧꯔꯤꯅꯣ ꯍꯣꯏ ꯇꯥꯏꯗ
ꯍꯣꯏ ꯑꯇꯩ ꯇꯧꯔꯛꯄꯗꯤ ꯈꯣꯟꯖꯦꯜ ꯇꯥꯗꯦ ꯑꯗꯨꯃꯥꯏꯅ ꯍꯥꯏꯕꯀꯣ
ꯑꯁ ꯑꯩꯉꯣꯟꯗꯗꯤ ꯌꯥꯝ ꯁꯦꯡꯉꯦ ꯌꯥꯝ ꯀꯟꯁꯨ ꯀꯜꯂꯦ ꯀꯩꯁꯨ ꯇꯧꯗꯦ
ꯑꯁ ꯑꯩꯈꯣꯏꯁꯦ ꯊ꯭ꯔꯦꯠ ꯆꯟꯅꯕ ꯃꯥꯜꯂꯦ ꯑꯗꯨꯗꯤ
ꯍꯣꯏ ꯑꯩꯈꯣꯏ ꯑꯅꯤꯁꯦ ꯈꯔ ꯆꯥꯟꯅꯕ ꯃꯥꯜꯂꯦ
ꯍꯣꯏ ꯃꯥꯅꯦ ꯑꯍꯝ
ꯀꯩꯗꯧꯔ ꯀꯩꯗꯧꯔꯝꯃꯤꯅꯣꯗꯣ
ꯑꯁ ꯀꯩꯁꯨ ꯇꯧꯗꯦ ꯁꯨꯝ ꯃꯄꯥꯟꯗ ꯂꯦꯞꯔꯒ ꯂꯩꯌꯦꯅꯦ
ꯑꯣ
ꯉꯁꯤꯗꯤ ꯅꯣꯡ ꯇꯥꯕꯀꯣ ꯑꯗꯨꯒꯤ ꯃꯄꯥꯟꯗ ꯂꯩꯕꯁꯦ ꯏꯪꯕ
ꯍꯣꯏ ꯑꯩꯈꯣꯏꯗꯁꯨ ꯉꯁꯤꯁꯦ ꯅꯣꯡ ꯇꯥꯏꯌꯦ
ꯎꯝ ꯅꯨꯡꯉꯥꯏꯀꯣ ꯅꯣꯡ ꯇꯥꯕꯁꯦ
ꯍꯣꯏ ꯅꯨꯡꯉꯥꯏꯌꯦ ꯑꯗꯣ ꯍꯧꯖꯤꯛꯇꯤ ꯑꯃꯨꯛ ꯐꯈ꯭ꯔꯦꯗ ꯎꯝ
ꯀꯩꯅꯣ ꯀꯔꯤꯅꯣ ꯋꯥꯔꯤ ꯑꯃ ꯂꯤꯕꯤꯒꯦꯀꯣ ꯅꯨꯄꯥ ꯑꯃꯒꯤ
ꯂꯤꯔꯛꯑꯣꯅꯦ ꯅꯨꯄꯥꯒꯤꯗꯤ ꯌꯥꯏꯅꯦ ꯑꯩꯈꯣꯏꯗꯤ
ꯅꯨꯄꯥ ꯑꯃꯗꯣ
ꯑꯥ
ꯑꯩꯉꯣꯟꯗ ꯀꯣꯜ ꯇꯧꯔꯛꯄꯀꯣ
ꯍꯣꯏ
ꯑꯗꯣ ꯍꯥꯏꯒꯅꫭ ꯍꯥꯏꯕ ꯋꯥꯍꯩꯁꯤꯡꯗꯣ ꯑꯃꯨꯛ ꯀꯂꯤ ꯊꯣꯛꯄꯣ ꯃꯥꯗꯣ ꯑꯁ ꯑꯁꯤ ꯀꯣꯜ ꯑꯃꯨꯛꯀ ꯇꯧꯔꯗꯤ ꯌꯥꯔꯣꯏ ꯍꯥꯏꯅ ꯑꯩꯃꯨꯛ ꯑꯁ ꯌꯥꯔꯣꯏ ꯍꯥꯏꯅ ꯑꯩꯅꯀꯣ ꯀꯠꯊꯣꯛꯄ
ꯎ ꯑꯩꯉꯣꯟꯗꯁꯨꯀꯣ ꯃꯤ ꯑꯃ ꯂꯩꯌꯦꯕꯀꯣ ꯃꯥꯗꫭ ꯃꯩꯇꯩꯂꯣꯟ ꯅꯠꯇꯕ ꯑꯃ ꯉꯥꯡꯂꯛꯄ ꯑꯩꯅ ꯑꯩꯅ ꯒ꯭ꯌꯥꯟ ꯇꯥꯗꯦ ꯑꯗꯨꯒꯨꯝꯕ ꯋꯥ ꯑꯩ ꯈꯪꯗꯦ ꯏꯕꯥꯅꯤ ꯉꯥꯡꯅꯔꯤꯕ ꯂꯣꯟ ꯈꯛꯇ ꯉꯥꯡꯉꯣ ꯍꯥꯏꯕꯀꯣ ꯑꯗꯨꯒ ꯃꯥꯗꯣ ꯍꯣꯏ ꯍꯥꯏꯔꯒꯅꯦ ꯑꯃꯨꯛ ꯑꯗꯨꯝ ꯆꯠꯂꯛꯄ ꯈꯪꯕ꯭ꯔꯥ ꯅꯪꯒꯤꯗꫭ ꯃꯤ ꯌꯥꯝ ꯎꯁꯤꯠꯇꯦ ꯍꯣꯏ ꯑꯩꯅ ꯅꯪꯒꯤꯁꯦ ꯀꯔꯤꯔꯥ ꯃꯤꯅ ꯍꯥꯏꯕꯁꯨ ꯇꯥꯗꯦ ꯅꯪ ꯆꯩ ꯌꯥꯝ ꯅꯤꯌꯦꯅꯦ ꯍꯥꯏꯕ
ꯑꯥ
ꯃꯣꯏ ꯅꯨꯄꯥꯁꯤꯡꯁꯦ ꯖꯥꯠ ꯖꯥꯠꯅꯦ
ꯅꯨꯄꯥ ꯑꯃꯗꯣ ꯀꯣꯜ ꯇꯧꯔꯛꯑꯒ ꯀꯣ ꯑꯩꯒꯤ ꯅꯨꯄꯤꯗ ꯀꯣꯜ ꯄꯥꯏꯍꯟꯒꯦ ꯑꯃꯨꯛꯀ ꯍꯥꯏꯅꯦ
ꯏꯁ ꯖꯥꯠ ꯖꯥꯠꯅꯤꯗ
ꯑꯗꯣ ꯅꯨꯄꯤꯗꯁꯨ ꯑꯃꯨꯛꯀ ꯄꯥꯏꯍꯜꯂꯀ ꯀꯣ ꯋꯥꯔꯤ ꯁꯥꯕ ꯑꯗꯣ ꯃꯣꯏꯗꯣ ꯑꯩꯉꯣꯟꯗ ꯋꯥꯔꯤ ꯁꯥ ꯗꯦ ꯃꯣꯏꯒꯤ ꯃꯆꯥꯗ ꯑꯃꯨꯛꯀ ꯋꯥꯔꯤ ꯁꯥꯔꯒ ꯂꯩꯅꯦ ꯅꯣꯛꯅꯤꯡꯕꯅ
ꯅꯪ ꯁꯥꯎꯅꯤꯡꯗ꯭ꯔꯣ
ꯊꯣꯡꯅꯤꯡꯉꯦ ꯑꯁ ꯑꯗꯣ ꯑꯩ ꯑꯃꯨꯛꯀ ꯀꯣꯜ ꯇꯧꯔꯛꯄ ꯑꯗꯣ ꯑꯩ ꯄꯥꯏꯈꯠꯇ꯭ꯔꯦ
ꯑꯗꯨꯒꯨꯝꯕ ꯃꯤꯗꯣ ꯈꯪꯖꯜꯂꯣꯍꯦ
ꯍꯣꯏ ꯃꯥꯅꯦ
ꯃꯤ ꯅꯨꯄꯥ ꯑꯃ ꯂꯩꯌꯦꯕꯀꯣ ꯑꯩꯉꫭꯟꯗꯁꯨ ꯃꯥꯅ ꯀꯣꯜ ꯇꯧꯔꯛꯀꯦ ꯍꯥꯏꯕ ꯑꯩꯅ ꯍꯣꯏ ꯇꯧꯔꯛꯑꯣ ꯍꯥꯏꯔꯒ ꯀꯔꯤ ꯈꯟꯕ꯭ꯔꯥ ꯈꯪꯗꯦ ꯃꯥꯗꯤ ꯚꯤꯗꯤꯑꯣ ꯀꯣꯜ ꯑꯣꯏꯅ ꯇꯧꯔꯛꯄ ꯈꯪꯕ꯭ꯔꯥ
ꯑ ꯑꯇꯣꯞꯄꯗ ꯚꯤꯗꯤꯑꯣ ꯀꯣꯜ ꯇꯧꯔꯛꯄ꯭ꯔꯥꯅꯦ
ꯍꯣꯏ ꯑꯗꯨꯗ ꯇꯧꯔꯛꯇ꯭ꯔꯒꯀꯣ ꯋꯥꯆꯦꯞꯇ ꯚꯤꯗꯤꯑꯣ ꯀꯣꯜ ꯇꯧꯔꯛꯄ ꯃꯥꯗꯣ
ꯑꯣ
ꯄꯥꯏꯈꯠꯇꯦ ꯃꯤ ꯑꯃꯁꯨ ꯂꯩꯅꯦ ꯀꯣꯜ ꯇꯧꯔꯛꯅꯤꯉꯥꯏ ꯇꯦꯛꯁ ꯊꯥꯔꯛꯄ꯭ꯔꯥ ꯍꯥꯏꯔꯒ ꯀꯣ ꯀꯔꯤ ꯀꯔꯤꯅꯣ ꯑꯩꯒꯤ ꯍꯪꯉꯒ ꯍꯪꯉꯒ ꯀꯔꯤꯁꯨ ꯀꯣꯜ ꯇꯧꯔꯛꯇꯕ ꯑꯗꯨꯒꯤ ꯑꯩꯅ ꯑꯃꯨꯛ ꯍꯟꯈꯤꯗ꯭ꯔꯕꯅꯦ
ꯑꯣ ꯑꯩꯁꯨ ꯀꯣꯅꯄꯥ ꯑ ꯑꯃꯨꯀ ꯂꯩ ꯑ ꯑꯁꯤꯗ ꯑꯩꯈꯣꯏꯅ ꯋꯥꯔꯤ ꯁꯥꯕꯒꯨꯝꯅ ꯑꯗꯨꯃꯥꯏꯅ ꯁꯥꯏꯌꯦ ꯑꯗꯣ ꯍꯥꯎꯕ ꯃꯇꯝꯗꯗꯤꯀꯣ ꯑꯗꯨꯒ ꯃꯥꯅ ꯋꯥꯆꯦꯞꯇ ꯑꯃꯨꯛꯀ ꯇꯦꯛꯊꯔꯛꯄ
ꯍ ꯍ
ꯑꯗꯣ ꯍꯟꯖꯤꯟ ꯍꯟꯖꯤꯟ ꯊꯥꯔꯛꯄꯀꯣ ꯑꯗꯣ ꯑꯩ ꯑꯁ ꯃꯥꯁꯦ ꯀꯩꯗꯧꯔꯤꯅꯣ ꯍꯥꯏꯅ ꯑꯩ ꯚꯤꯗꯤꯑꯣ ꯀꯣꯜ ꯇꯧꯔꯛꯄ ꯑꯗꯣ ꯑꯉꯥꯡ ꯄꯝꯔꯒ ꯂꯩꯌꯦꯕ ꯑꯗꯣ ꯅꯪꯁꯦ ꯌꯨꯝ ꯄꯥꯟꯕ ꯅꯨꯄꯅꯤ ꯍꯥꯏꯕ ꯑꯗꫭ ꯃꯥꯗꯣ ꯏꯁ ꯏꯀꯥꯏꯕ ꯃꯥꯜꯂꯦ ꯑꯗꯨꯒꯤ ꯃꯇꯥꯡꯗꯗꯤ ꯀꫭꯜ ꯇꯧꯔ ꯃꯦꯁꯦꯁꯇꯨ ꯊꯥꯔꯛꯇ꯭ꯔꯦ ꯑꯩꯅ ꯅꯪꯁꯦ ꯅꯨꯄꯤ ꯀꫭꯏ ꯅꯨꯄꯤ ꯂꯩꯔꯒ ꯅꯨꯄꯤꯕꯨ ꯑꯗꯨꯃꯥꯏꯅ ꯇꯧꯕ ꯌꯥꯔꯦ ꯍꯥꯏꯅ ꯑꯗꯨꯃꯥꯏꯅ ꯍꯥꯏꯕꯀꯣ
ꯑꯥ
ꯃꯥꯗꯣ ꯏꯀꯥꯏꯕ ꯃꯥꯂꯦ
ꯑꯁ ꯑꯩꯉꯣꯟꯗꯗꯤ ꯌꯥꯝ ꯁꯥꯊꯤꯕ ꯑꯃ ꯌꯥꯎꯋꯤꯅꯦ ꯅꯣꯡꯃꯀꯣ ꯊꯦꯡꯉꯦꯕ ꯑꯩꯁꯨ ꯑꯗꯨ ꯅꯨꯃꯤꯠꯇꯧ ꯀꯣꯜ ꯇꯧꯅꯤꯡꯗ꯭ꯔꯦꯕ ꯑꯩ ꯇꯨꯝꯅꯤꯡꯈ꯭ꯔꯦꯕ ꯑꯗꯨꯒ ꯅꯨꯄꯥ ꯑꯃꯗ ꯀꯣꯜ ꯇꯧꯔꯛ ꯀꯦ ꯑꯩꯉꯣꯟꯗ ꯍꯥꯏꯕ ꯑꯩꯅ ꯑꯁ ꯇꯧꯔꯛꯑꯅꯨ ꯑꯩ ꯉꯁꯤꯗꯤ ꯋꯥꯔꯦ ꯇꯨꯝꯃꯒꯦ ꯍꯥꯏꯕ ꯀꯣ ꯑꯗꯨꯒ ꯃꯥꯥꯟꯗꯁꯨꯃ ꯍꯥꯏꯌꯦ ꯑꯁ ꯅꯨꯡꯁꯤꯕꯤꯗꯨꯅ ꯑꯝꯇ ꯄꯥꯏꯈꯠꯄꯤꯌꯣ ꯑꯩꯒꯤꯗꯣ ꯀꯅꯥꯝꯇ ꯆꯠꯇ꯭ꯔꯦ ꯅꯉꯣꯟꯇ ꯈꯛꯇꯅꯤ ꯆ ꯑꯇꯣꯞꯄ ꯇꯧꯕꯗ ꯌꯥꯗꯦ ꯌꯥꯗꯦ ꯍꯥꯏꯑ ꯑꯩꯒꯨꯟꯗ ꯈꯛꯇ ꯌꯥꯏꯑꯦ ꯍꯥꯏꯑ ꯑꯗꯨꯒꯤ ꯃꯥꯗꯣ ꯑꯁꯤꯅ ꯑꯃꯨꯛ ꯍꯥꯏꯔꯔꯣꯏ ꯍꯥꯏꯕ ꯑꯗꯨꯒꯤ ꯑꯩꯗꯣ ꯋꯥꯁꯨ ꯋꯥꯔꯦ ꯑꯗꯨꯏꯁꯨ ꯃꯥ ꯐꯖꯅ ꯉꯥꯡꯕꯒꯤ ꯑꯩꯗꯣ ꯅꯨꯡꯉꯥꯏꯇ꯭ꯔꯦꯅ ꯄꯥꯏꯈꯠꯂꯦꯕ
ꯍꯣꯏ
ꯑꯗꯨꯒ ꯑꯩꯅ ꯉꯥꯡꯕ ꯀꯥꯟꯗ ꯃꯥꯗꯣ ꯇꯞꯅꯁꯨ ꯍꯥꯏꯗꯤ ꯌꯥꯝ ꯀꯨꯏꯅ ꯂꯩꯕ ꯃꯇꯨꯡꯗ ꯈꯨꯝꯂꯛꯄ ꯑꯗꯨꯒ ꯑꯁꯨꯃꯥꯏꯅ ꯇꯧꯔꯛꯄ ꯑꯗꯨꯗꯤ ꯑꯩꯗꯣ ꯃꯤꯅ ꯉꯥꯡꯕꯗꯁꯨ ꯑꯃꯨꯛ ꯍꯟꯖꯤꯟ ꯍꯟꯖꯤꯟꯅ ꯍꯪꯂꯛꯄ ꯑꯗꯨꯃꯥꯏꯅ ꯇꯥꯎꯙꯕ ꯃꯥꯗꯣ ꯑꯗꯨꯒꯤ ꯑꯩꯗꯣ ꯁꯥꯎꯅꯤꯡꯈ꯭ꯔꯦꯕ ꯀꯣ ꯑꯩꯗꯤ ꯋꯥꯁꯨ ꯋꯥꯕ ꯇꯨꯝꯁꯨ ꯇꯨꯝꯅꯤꯡꯕ ꯑꯗꯨꯒꯤ ꯑꯩꯗꯣ ꯁꯥꯎꯅꯤꯡꯕꯒꯤ ꯊꯨꯅ ꯍꯥꯏꯔꯛꯑꯣ ꯈꯣꯠꯂꯛꯑꯣ ꯀꯥꯏ ꯂꯥꯎꯕ ꯍꯧꯔꯛꯑꯦꯕ ꯈꯔ ꯈꯔ
ꯑꯥ
ꯑꯗꯨꯒ ꯃꯥꯗꯣ ꯐꯣꯟꯗꯣ ꯊꯝꯈ꯭ꯔꯦꯕ ꯀꯣꯏ ꯏꯕꯥꯅꯤꯗꯣ ꯊꯝꯃꯒ ꯃꯥꯅ ꯃꯦꯁꯦꯖꯇ ꯑꯁ ꯅꯪꯗꯤ ꯌꯥꯝ ꯐꯠꯇꯕꯤ ꯑꯣꯏꯔꯝꯃꯤ
ꯌ ꯌꯥꯝ ꯁꯥꯛ ꯊꯤꯕꯤꯅꯦ ꯍꯥꯏꯕ꯭ꯔꯣ
ꯑꯣ ꯌꯥꯝ ꯁꯥꯊꯤꯅꯦ ꯅꯪꯗꯤ ꯌꯥꯝ ꯐꯠꯇꯕꯤ ꯑꯣꯏꯔꯝꯃꯤꯅꯦ ꯍꯥꯏꯔꯦ ꯑꯩ ꯃꯥꯒꯤ ꯇꯦꯛꯁꯇ ꯎꯕꯗ ꯑꯩ ꯑꯃꯨꯛ ꯏꯊꯟꯇ ꯅꯣꯛꯈ꯭ꯔꯕꯅꯦ ꯑꯩꯅ ꯃꯤꯅ ꯋꯥꯔꯦ ꯇꯧꯔꯛ ꯑꯗꯨ ꯍꯥꯏꯔꯒ ꯅꯪꯅꯅꯦ ꯍꯥꯏꯕꯤꯕ
ꯑꯗꯨꯃꯥꯏꯟ ꯇꯧꯋꯦ ꯃꯤ ꯑꯇꯩꯗ ꯀꯣꯜ ꯇꯧꯕꯁꯨ ꯆꯠꯇꯕ
ꯑꯥ ꯑꯗꯨꯝ ꯀꯣꯜ ꯑꯗꯨꯝ ꯃꯦꯁꯦꯖ ꯊꯥꯔꯛꯑꯦ ꯃꯥꯗꯤ
ꯌ꯭ꯑꯣ
ꯐꯥꯒꯤꯁꯨ ꯌꯥꯝ ꯍꯩꯕ ꯑꯃꯨꯛ ꯃꯨꯛꯁꯨ ꯐꯥꯒꯤ ꯇꯧꯔꯛꯑꯦ
ꯎꯝ ꯑꯗꯨꯕꯨ ꯅꯨꯞ ꯄꯥ ꯃꯥꯗꯣ ꯑꯁ ꯅꯨꯄꯥ ꯃꯥꯗꯨꯗꯤ ꯀꯣꯜ ꯇꯧꯕ ꯌꯥꯝ ꯅꯨꯡꯉꯥꯏꯌꯦ ꯃꯥꯗꯣ ꯒ꯭ꯌꯥꯟ ꯥ꯭ꯟ ꯇꯥꯔꯒ ꯇꯧꯋꯦꯀꯣ
ꯑꯣ ꯍꯣꯏ ꯑꯁꯨꯃꯥꯏꯅ ꯇꯧꯕꯁꯨ ꯌꯥꯎꯕꯅꯦ ꯍꯥꯏꯗꯤ
ꯍꯧꯖꯤꯛꯇꯤꯀꯣ ꯃꯥꯒꯤ ꯅꯝꯕꯔꯗꯣ ꯆꯠꯇ꯭ꯔꯦꯕ
ꯂꯣꯏꯈ꯭ꯔ ꯀꯔꯤꯒꯤꯔꯥ
ꯈꯪꯗꯦ ꯑꯩꯉꯣꯟꯗ ꯆꯠꯇ꯭ꯔꯦ ꯑꯃꯨꯛꯀ
ꯑꯣ ꯑꯁ
ꯃꯥꯕꯨꯗꯤ ꯋꯥꯔꯤ ꯁꯥꯕ ꯌꯥꯝ ꯅꯨꯡꯉꯥꯏꯕ
ꯑꯣ ꯋꯥꯔꯤ ꯁꯥꯟꯅꯕ ꯅꯨꯡꯉꯥꯏꯕ ꯑꯩꯁꯨ ꯑꯃꯗꯤ ꯊꯦꯡꯅꯌꯦ ꯃꯥꯗꯤ ꯒ꯭ꯌꯥꯟ ꯌꯥꯝ ꯇꯥꯏꯌꯦ ꯃꯄꯥꯟꯗꯁꯨ ꯂꯩꯕ ꯃꯥꯜꯂꯤꯅꯦ ꯑꯃꯨꯛ ꯏꯕꯥꯅꯤꯗꯣ ꯑꯁ ꯇꯧꯕ ꯅꯨꯡꯉꯥꯏꯌꯦ ꯍꯥꯏꯔꯒ ꯑꯗꯨꯝ ꯇꯧꯅꯩꯌꯦꯕꯀꯣ
ꯎꯝ
ꯑꯗꯨꯒ ꯑꯃꯈꯛꯇ ꯉꯥꯏꯔꯦꯕꯀꯣ ꯏꯕꯥꯅꯤꯗꯣ ꯑꯁ ꯊꯦꯡꯁꯨ ꯊꯦꯡꯈ꯭ꯔꯦ ꯑꯩꯅ ꯑꯩꯗꯤ ꯇꯧꯅꯤꯡꯗ꯭ꯔꯦꯕ ꯃꯥꯗꯤ ꯂꯣꯏꯁꯤꯟꯅꯤꯡꯕ ꯃꯥꯜꯂꯦꯕꯀꯣ
ꯍꯣꯏ
ꯑꯩꯅ ꯑꯁ ꯑꯁ ꯍꯌꯦꯡ ꯏꯍ ꯑꯪ ꯉꯁꯤ ꯂꯣꯏ ꯇꯧꯊꯣꯛꯑꯗꯤ ꯍꯌꯦꯡꯒꯤ ꯏꯕꯥꯅꯤꯒꯤ ꯂꯩꯔ ꯔꯣꯏꯑꯦ ꯍꯌꯦꯡ ꯑꯃꯨꯛ ꯐꯥꯎꯅꯁꯦ ꯑꯩꯅ ꯍꯥꯏꯕꯤꯕ ꯍꯣꯏꯗꯤ ꯍꯥꯏꯅ__ ꯈꯤꯕꯅꯦ ꯑꯗꯨꯕꯨ ꯀꯔꯝꯕꯅꯣꯁꯨ ꯀꯥꯎꯊꯣꯛꯈ꯭ꯔꯦ ꯂꯣꯏꯅ ꯀꯥꯎꯊꯣꯛꯈ꯭ꯔꯦ
ꯑꯗꯨꯒꯤ ꯅꯝꯕꯔꯗꯣ ꯆꯠ ꯇꯕ ꯑꯁ ꯆꯠꯂꯗꯤ ꯅꯨꯡꯉꯥꯏꯗꯕ
ꯍꯣꯏꯅꯦ
ꯋꯥꯔꯤ ꯁꯥꯕ ꯅꯨꯡꯉꯥꯏꯕꯗꯣ ꯀꯣꯜ ꯇꯧꯕ ꯅꯨꯡꯉꯥꯏꯌꯦ ꯀꯣ
ꯍꯣꯏ ꯅꯨꯡꯉꯥꯏꯕꯅꯦ ꯍꯥꯏꯗꯤ ꯑꯩꯈꯣꯏꯁꯨ ꯉꯥꯡꯕ ꯃꯣꯏꯁꯨ ꯉꯥꯡꯕ ꯑꯗꯨ ꯇꯧꯔꯗꯤ ꯅꯨꯡꯉꯥꯏꯅ__ ꯀꯣ ꯋꯥ ꯈꯔ ꯌꯥꯝꯕꯁꯤꯡꯗꯣ ꯋꯥꯔꯤ ꯁꯥꯟꯅꯕ ꯅꯨꯡꯉꯥꯏꯕꯅꯦ
ꯐꯠꯇꯕ ꯃꯤꯁꯨ ꯑꯁ ꯀꯣꯜ ꯇꯧꯔꯛꯄ ꯌꯥꯝꯃꯦꯍꯦ
ꯑꯁ ꯃꯤ ꯑꯃꯁꯨꯀꯣ ꯀꯣꯜ ꯇꯧꯔꯛꯑꯦꯕꯀꯣ ꯑꯗꯨꯒ ꯑꯑ ꯉꯥꯏꯍꯥꯛ ꯋꯥꯔꯤ ꯁꯥꯟꯅꯔꯦ ꯑꯗꯨꯒ ꯉꯥꯏꯍꯥꯛ ꯉꯥꯏꯈꯣꯀꯣ ꯍꯥꯏꯔꯒꯀꯣ ꯑꯩꯅ ꯍꯣꯏ ꯍꯥꯏꯔꯒ ꯑꯗꯨꯝ ꯆꯠꯈꯤꯕ ꯋꯥꯅꯤꯗ ꯁꯨꯛ ꯍꯥꯜ ꯍꯜꯂꯛꯇꯕ ꯑꯩꯗꯣ ꯉꯥꯏꯍꯥꯛꯇꯤ ꯉꯥꯏꯔꯦꯕꯀꯣ
ꯎꯝ
ꯑꯗꯨꯒ ꯁꯥꯎꯅꯤꯡꯕꯒꯤ ꯑꯩꯁꯨ ꯊꯝꯕ ꯑꯃꯨꯛ ꯊꯝ ꯃꯝꯃꯒ ꯆꯠꯈꯤꯕꯅꯤꯅꯦ ꯃꯥꯗꯣ
ꯑꯣ ꯑꯗꯨꯃꯥꯏꯅ ꯇꯧꯕ ꯌꯥꯗꯦꯕ ꯀꯣ
ꯍꯣꯏ
ꯑꯗꯣ ꯅꯨꯞ ꯑꯗꯣ ꯑꯩꯅ ꯍꯥꯏꯕ ꯅꯨꯄꯥꯗꯣ ꯑꯁ ꯌꯥꯝ ꯅꯣꯛꯅꯤꯡꯕꯅꯦ ꯃꯥꯒꯤ ꯅꯨꯄꯤꯗꯞ__
ꯌꯥꯝ ꯒ꯭ꯌꯥꯟ ꯇꯥꯗꯦ ꯃꯤ ꯈꯔꯛꯗꯤ
ꯈꯪꯗꯦ ꯑꯝ ꯑꯩꯁꯦ ꯅꯨꯄꯤꯅꯦ ꯍꯥꯏꯅ ꯃꯥꯗꯣ ꯀꯣꯜ ꯇꯧꯅꯤꯡꯗꯕ ꯃꯥꯜꯂꯦ ꯑꯗꯨꯕꯨ ꯃꯥꯒꯤ ꯅꯨꯞ__ ꯄꯤꯗ ꯄꯥꯏꯍꯟꯕꯤꯌꯦ ꯑꯗꯨꯃꯥꯏꯅ
ꯑꯣ ꯅꯨꯄꯤ ꯑꯃꯁꯨ ꯑꯩꯉꯣꯟꯗ
ꯇꯧꯔꯛꯑꯁꯨ ꯑꯩꯗꯤ ꯄꯥꯏꯈꯠꯇ꯭ꯔꯦꯕ
ꯑꯣ ꯑꯣ ꯍꯣꯏ ꯑꯗꯨꯃꯥꯏꯅ ꯐꯖꯅ ꯇꯧꯗꯕꯁꯤꯡꯗꯣ ꯇꯜꯂꯦ ꯄꯥꯏꯅꯤꯡꯗꯦ ꯑꯩꯁꯨ
ꯎꯝ
ꯈꯔ ꯀꯣ ꯇꯧꯔꯛꯀꯦꯅ ꯍꯥꯏꯔꯛꯄ ꯌꯥꯎꯋꯦꯕꯀꯣ ꯑꯗꯨꯏꯁꯨ ꯈꯪꯍꯧꯈ꯭ꯔꯦꯕ ꯑꯩꯗꯣ ꯌꯥꯗꯕ ꯅꯨꯡꯉꯥꯏꯇꯕꯁꯤꯡꯗꯣ ꯈꯪꯍꯧꯋꯦꯕꯀꯣ ꯑꯗꯨꯗꯒꯤꯒꯤ ꯑꯩ ꯄꯥꯏ ꯈꯇ ꯑꯗꯨꯅ
ꯅꯨꯄꯥ ꯑꯃꯁꯨ ꯑꯁ ꯋꯥꯔꯤꯗꯣ
ꯍꯝ
ꯎ ꯑ ꯉꯥꯡꯊꯣꯛꯇꯕ ꯋꯥꯏ ꯌꯥꯝ ꯉꯥꯡꯔꯒ ꯍꯥꯏꯔꯛꯄ ꯃꯤ ꯑꯃꯁꯨ ꯂꯧꯋꯦ ꯑꯗꯣ ꯑꯩꯅ ꯀꯠꯊꯠꯄꯅꯤ
ꯍꯥ ꯍ ꯍꯥ
ꯀꯣꯜ ꯇꯧꯕ ꯀꯅꯥꯅꯔꯣꯏ ꯍꯥꯏꯅ
ꯑꯣ ꯍꯣꯏꯅꯦ ꯄꯁ ꯃꯇꯝ ꯌꯥꯝ ꯃꯥꯡꯍꯜꯂꯦꯕꯀꯣ ꯀꯥꯟꯅꯗꯕ
ꯍꯣꯏ ꯎꯝ ꯑꯩꯈꯣꯏ ꯁꯨꯝ ꯈꯪꯅꯕ ꯑꯩꯈꯣꯏ ꯀꯣꯜ ꯇꯧꯔꯗꯤ ꯅꯨꯡꯉꯥꯏꯅꯀꯣ
ꯍꯣꯏ
ꯅꯨꯄꯤ ꯑꯃꯁꯨ ꯀꯣꯜ ꯇꯧꯔꯛꯄꯅꯦ ꯇꯧꯔꯝꯕꯅꯦ
ꯑꯣ ꯉꯁꯤꯔꯣ
ꯉꯥꯡꯅꯔꯒ ꯑꯩ ꯋꯥ ꯉꯥꯡꯅꯤꯡꯉꯥꯏ ꯃꯇꯝ ꯄꯤꯔꯤꯕꯅꯦ ꯃꯥꯗꯣ
ꯑꯣ ꯑꯣ ꯅꯪꯁꯨꯨꯝ ꯑꯩꯁꯨ ꯑꯃ ꯊꯦꯡꯅꯌꯦ ꯑꯩꯕꯨꯗꯤ ꯈꯪꯗꯤ ꯈꯪꯅꯏꯌꯦ ꯑꯗꯨꯏꯁꯨ ꯃꯥ ꯌꯥꯝ ꯉꯥꯡꯕ
ꯑꯩ ꯉꯥꯡꯊꯣꯛꯄ ꯃꯇꯝ ꯌꯥꯎꯗꯕ
ꯑꯣ
ꯍꯥ ꯑꯗꯨꯒꯤꯅꯦ ꯑꯩꯗꯣ ꯇꯧꯗꯤ ꯃꯥꯕꯨ ꯇꯧꯗꯤ ꯇꯧꯅꯤꯡꯗ꯭ꯔꯦꯕꯀꯣ ꯑꯗꯨꯒ ꯑꯃꯨꯛ ꯈꯪꯅꯕꯅꯤꯅ ꯇꯧꯔꯛꯇ꯭ꯔꯁꯨ ꯅꯨꯡꯉꯥꯏꯇꯕꯀꯣ ꯍ ꯍ
ꯎꯝ ꯍ ꯍ
ꯑꯗꯨꯗꯒꯤ ꯅꯝꯐꯨꯗ ꯇꯧꯕꯕꯅꯤꯅꯦ ꯑꯩꯅ
ꯑꯣ
ꯉꯥꯡꯊꯣꯛꯈ꯭ꯔꯗꯤꯀꯣ ꯃꯥꯅ ꯂꯣꯏ ꯉꯥꯡꯒꯦ ꯇꯧꯋꯦꯕ ꯃꯥꯗꯨꯁꯨ
ꯑꯣ ꯑꯩꯈꯣꯏꯕꯨꯁꯨ ꯉꯥꯡꯕ ꯃꯇꯝ ꯄꯤꯔꯗꯤ ꯅꯨꯡꯉꯥꯏꯕꯀꯣ
ꯍꯣꯏ ꯀꯗꯥꯏꯗꯒꯤ ꯃꯥ ꯃꯇꯝꯊꯟꯇ ꯂꯣꯏ ꯉꯥꯡꯈ꯭ꯔꯗꯤ ꯑꯩꯈꯣꯏꯗꯤ ꯅꯅꯨꯡꯉꯥꯏ ꯑꯦꯌꯥꯕ ꯀꯣꯏꯁꯨ ꯄꯁ ꯁꯅꯥꯗ꯭ꯔꯁꯨ ꯌꯥꯔꯦ ꯎꯝ ꯎꯝ ꯍꯣꯏ ꯍꯣꯏ ꯍꯥꯏꯅꯤꯡꯉꯥꯏ ꯈꯛꯇ ꯂꯩꯔꯦꯕ ꯑꯅꯤ ꯁꯨꯔꯦꯗꯤ ꯇꯥꯕ꯭ꯔꯣ
ꯑꯣ ꯑꯅꯤ ꯁꯨꯔꯦꯕ
ꯍꯣꯏ ꯅꯨꯄꯥ ꯑꯃꯁꯨ ꯑꯨꯃꯥꯏꯅ ꯇꯧꯕ ꯑꯃ ꯌꯥꯎꯋꯦ ꯑꯩ ꯉꯥꯡ ꯊꯣꯛꯀꯦ ꯇꯧꯔꯗꯤꯀꯣ ꯃꯥ ꯑꯗꯨꯝ ꯉꯥꯡꯈꯤꯕꯒꯤ ꯉꯥꯡꯊꯣꯛꯐꯝ ꯌꯥꯎꯗꯕ ꯌꯥꯗꯕ ꯑꯗꯨꯒꯤ ꯑꯩꯗꯣ ꯎꯝ ꯎꯝ ꯎꯝꯇ ꯍꯥꯏꯔꯒ ꯂꯩ
ꯍ ꯑꯥ ꯑꯗꯨꯒꯨꯝꯕ ꯃꯤꯗꯤ ꯁꯤꯗꯩꯗꯤ ꯑꯃꯨꯛꯀ ꯇꯧꯅꯤꯡꯗ꯭ꯔꯦꯍꯦ
ꯍꯣꯏꯅꯦ ꯋꯥ ꯌꯥꯝ ꯉꯥꯡꯕꯁꯤꯡꯁꯨ ꯕꯦꯔꯥꯅꯤꯅꯦ ꯃꯤꯅ ꯇꯥꯅꯤꯡꯕ꯭ꯔꯥ ꯇꯥꯅꯤꯡꯗꯕ꯭ꯔꯥꯁꯨ ꯈꯪꯗꯦ ꯍ ꯍ
ꯍꯣꯏ
ꯃꯣꯏ ꯊꯣꯛꯄ ꯄꯥꯡꯉꯥꯡꯗ ꯉꯥꯡꯉꯤ
ꯎꯨꯝ
ꯒ꯭ꯌꯥꯟ ꯇꯥꯗꯦ
ꯉꯁꯤꯗꯤ ꯀꯩ ꯃꯥꯊꯦꯜ ꯆꯥꯒꯦ
ꯉꯁꯤꯗꯤ ꯈꯥꯃꯦꯟ ꯆꯥꯏꯌꯦ
ꯑꯣ ꯑꯩꯈꯣꯏꯗꯤ ꯎꯁꯣꯏꯒ ꯑꯣꯛ ꯀꯪꯕꯒ ꯆꯥꯏ ꯑꯣꯛꯁꯥ ꯑꯀꯡꯕꯒ
ꯀꯔꯤꯔ ꯅꯪꯗꯤ ꯍꯦꯟꯁꯥꯡ ꯌꯥꯝ ꯍꯥꯎꯋꯤꯀꯣ
ꯑꯗꯨꯕꯨꯀꯣ ꯑꯩꯁꯦ ꯍꯧꯖꯤꯛꯀ ꯆꯥꯡ ꯌꯥꯝ ꯅꯨꯡꯉꯥꯏꯗꯕ ꯑꯗꯣ ꯆꯥꯗꯤ ꯆꯥꯅꯤꯡꯕ ꯑꯗꯣ ꯌꯥꯝ ꯆꯥꯗ꯭ꯔꯦ
ꯀꯥꯔꯤꯒꯤꯔꯣ
ꯂꯣꯛ ꯈꯨꯕꯒꯨꯝ ꯇꯧꯋꯤꯅꯦ
ꯑꯥꯁ ꯀꯩꯅꯣꯒꯤ ꯑꯣꯏꯔꯝꯒꯅꯤ ꯍꯟꯗꯛꯀꯤ
ꯋꯦꯗꯔꯁꯨ ꯐꯠꯇꯦ ꯑꯃꯨꯛ ꯅꯣꯡ ꯆꯨꯕ ꯑꯃꯨꯛ ꯅꯨꯡꯁꯥ ꯌꯥꯝ ꯀꯟꯅ ꯊꯣꯛꯂꯛꯄ ꯁꯨꯃꯥꯏꯟꯅ ꯇꯧꯕꯁꯦ ꯃꯤ ꯌꯥꯝ ꯅꯥꯒꯟꯕꯅꯦ
ꯍꯣꯏ ꯑꯗꯨꯃꯥꯏꯅ ꯀꯣꯛꯁꯨ ꯆꯤꯛꯄꯀꯣ ꯅꯨꯡꯗꯥꯡꯗꯣ ꯑꯁ ꯋꯥꯕꯅ
ꯑꯁ ꯅꯪꯗꯤ ꯊꯕꯛꯁꯨ ꯀꯜꯂꯦ ꯑꯗꯨꯒꯤꯅꯤ ꯀꯥꯂꯦꯟꯗꯗꯤꯀꯣ ꯏꯁꯥ ꯌꯥꯝ ꯁꯣꯛꯊꯕ ꯌꯥꯝ ꯊꯨ ꯊꯨꯅ ꯁꯣꯛꯊꯩꯑꯕ ꯐꯖꯅ ꯆꯥꯕꯤꯗ꯭ꯔꯗꯤ
ꯍꯣꯏ ꯑꯩꯈ ꯎꯨꯝ
ꯎ ꯎ ꯍꯛꯆꯥꯡꯁꯦ ꯈꯪꯗꯦꯅꯦ
ꯆꯦꯛꯁꯤꯜꯂꯣꯍꯦ ꯐꯖꯟꯅ ꯐꯖꯟꯅ ꯂꯩꯌꯣꯍꯦ
ꯅꯨꯡꯗꯥꯥꯡꯗꯣ ꯑꯩ